ꯇꯥꯏꯌꯦ
ꯗꯥ ꯇꯥꯏ꯫
ꯍꯥꯏꯌꯣ
ꯑꯍꯣꯢ ꯑꯗꯨꯝ ꯄꯥꯏꯈꯤꯌꯣꯀꯣ ꯑꯗꯨ ꯋꯥꯔꯤ ꯂꯤꯌꯣ ꯉꯍꯥꯛꯇꯪ꯫
ꯀꯥꯏꯗꯒꯤꯅꯣ ꯍꯥꯏꯕ ꯑꯩ ꯈꯪꯗꯦ ꯑꯩꯅ ꯍꯧꯖꯤꯛ ꯍꯥꯏꯕꯗꯣ ꯑꯗꯨꯅꯦ ꯑꯁꯦꯡꯕꯅꯦ ꯑꯗꯣ ꯍꯥꯏꯕꯗꯣ꯫ ꯑꯗꯨ ꯅꯠꯇꯕꯤꯗ ꯑꯩ ꯍꯦꯟꯅ ꯈꯪꯗꯦ ꯑꯗꯨꯒꯤ ꯃꯔꯝꯗ꯫ ꯀꯅꯥꯅꯣ ꯍꯥꯟꯅ ꯍꯥꯏꯌꯣ ꯑꯁꯦꯡꯕ ꯑꯩ ꯈꯪꯗꯦ꯫ ꯈꯪꯗꯦ꯫ ꯑꯩ ꯁꯨꯈꯪ ꯈꯪꯗꯦ ꯑꯁꯦꯡꯕ꯫ ꯑꯩꯅ ꯍꯧꯖꯤꯛ ꯍꯥꯏꯔꯤꯗꯣ ꯑꯗꯨꯗꯒꯤ ꯍꯦꯟꯅ ꯑꯩ ꯈꯪꯕ ꯂꯩꯇꯦ꯫ ꯑꯩ ꯅꯉꯣꯟꯗ ꯋꯥ ꯂꯣꯠ ꯂꯣꯠꯁꯨ ꯂꯣꯠꯇꯦ ꯂꯣꯠꯁꯨ ꯂꯣꯠꯂꯣꯏ ꯂꯣꯠꯅꯤꯡꯉꯥꯏꯁꯨ ꯂꯩꯇꯦ꯫ ꯑꯩꯅ ꯅꯠꯇ꯭ꯔꯦꯗꯅ꯫
ꯗꯣ
ꯇꯥꯕ꯭ꯔꯣ꯫
ꯑꯩ ꯈꯪꯕ꯭ꯔꯣ ꯃꯥ?
ꯑꯣ꯫ ꯍꯂꯣ꯫
ꯑꯪꯗꯦ ꯇꯥꯢꯌꯦ꯫
ꯍꯜꯂꯣ꯫ ꯍꯜꯂꯣ꯫
ꯑꯩ ꯐꯪꯗ꯭ꯔꯦ